ꯍꯜꯂꯣ ꯌꯥ
ꯀꯕꯤꯔꯣ ꯑꯃꯃꯨꯛ ꯅꯄ ꯍꯥꯒꯦꯔꯅ
ꯏꯃꯥꯟꯅꯕ ꯑꯃꯣꯏ ꯆꯪꯕꯀꯣ ꯑꯗꯨꯗ ꯑꯩꯁꯨ ꯈꯔ ꯑꯁꯤꯁꯦ ꯀꯥꯏꯗ
ꯃꯣꯏꯗꯨꯁꯨ ꯄꯥꯏꯍꯜꯂꯣ
ꯍꯣꯏ ꯍꯣꯏ ꯍꯣꯔꯦꯟ ꯃꯣꯏ ꯃꯣꯏꯒꯤꯁꯨ ꯁꯦꯝꯗꯣꯏꯅꯦ
ꯎꯝ ꯄꯥꯏꯍꯜꯂꯣ ꯃꯣꯏꯗꯁꯨ ꯃꯣꯏ ꯃꯤ ꯃꯤ ꯃꯔꯤ ꯃꯉꯥꯒꯨꯝꯕ ꯂꯩꯔꯗꯤ ꯑꯗꯨꯝ ꯑꯩꯠꯇꯤꯟ ꯇꯥꯏꯝꯁ ꯀꯣꯜ ꯇꯧꯕ ꯌꯥꯏꯌꯦꯅ ꯃꯤ ꯌꯥꯝꯅ
ꯍꯣꯏ ꯍꯣꯏ
ꯅꯣꯡꯃꯒꯤ ꯀꯣꯜꯁꯨ ꯔꯤꯁꯤꯞ ꯇꯧꯔꯗꯤ ꯑꯩꯈꯣꯏꯒꯤꯁꯨ ꯑꯗꯨꯝ ꯂꯥꯛꯄꯅꯦ
ꯍꯣꯔꯦꯟ ꯁꯦꯝꯕꯤꯌꯦ ꯅꯣꯏ ꯊꯥꯖꯗꯕꯀꯣ
ꯃꯣꯏ ꯑꯈꯣꯏꯒꯤꯁ ꯏꯁꯀ꯭ꯔꯤꯟꯁꯣꯠ ꯗꯨ ꯎꯠꯍꯜ ꯂꯣꯅ
ꯑꯩꯁꯨ ꯊꯥꯖꯗꯦꯗ ꯍꯟꯅ ꯍ ꯍꯟꯅ ꯌꯦꯡꯉꯒꯦ ꯑꯩꯁꯨ
ꯑꯟꯑꯣꯗꯤꯕꯜ ꯊꯥꯖꯗꯔ꯭ꯗꯤ ꯈꯪꯗ꯭ꯔꯦ
ꯑꯟꯏꯟꯇꯦꯜꯂꯤꯖꯦꯕꯜ ꯌꯥꯗꯕꯥ꯭ꯔ ꯀꯩꯗꯧꯉꯩ ꯄꯩꯁꯥ ꯆꯪꯒ ꯆꯪꯒꯅꯤ
ꯑꯦ ꯑꯗꯨꯒꯤ ꯋꯥꯗꯣ ꯑꯁꯤꯗ ꯍꯥꯏꯒꯅꯨ ꯍꯥꯏꯕꯅꯦ ꯑꯁ ꯁꯤ ꯃꯅꯨꯡꯗ
ꯁꯣꯔꯤ ꯁꯣꯔꯤ
ꯍꯥꯏꯈ꯭ꯔꯦꯅꯥ ꯅꯪꯉꯣꯟꯗ ꯑꯩꯈꯣꯏꯗ ꯂꯥꯛ ꯂꯥꯏꯕ ꯃꯇꯝꯗ
ꯎꯝ
ꯑꯁꯤꯒꯤ ꯃꯅꯨꯡꯗ ꯆꯪꯈ꯭ꯔꯗꯤ ꯑꯗꯨꯒꯨꯝꯕꯗꯣ ꯍꯥꯏꯒꯅꯨ ꯍꯥꯏꯕꯅꯦ ꯅꯣꯏ ꯅꯨꯄꯤ ꯑꯅꯤ ꯅꯣꯏ ꯑꯅꯤ ꯈꯛꯛꯇꯁꯨ ꯑꯗꯨꯝ ꯀꯣꯜ ꯇꯧꯕ ꯌꯥꯏꯌꯦꯗ ꯕꯨ ꯑꯩꯈꯣꯏꯅꯤꯕꯨ ꯁꯨ ꯁꯨꯝ ꯃꯔꯛ ꯃꯔꯛ ꯇ ꯀꯣꯜ ꯇꯧꯕ ꯌꯥꯏꯌꯦ ꯑꯁꯤ ꯑꯦ ꯄꯥꯏꯈ꯭ꯔꯕꯗꯤ ꯑꯩꯈꯣꯏꯗꯤ ꯃꯩꯇꯩꯂꯣꯟ ꯉꯥꯡꯕ ꯈꯔ ꯍꯥꯏꯈ꯭ꯔꯦ
ꯑꯩꯁꯨ ꯍꯩꯕꯅꯦ ꯈꯔ ꯏꯀꯥꯏꯕ ꯋꯥꯅꯦ ꯑꯟꯑꯣꯗꯤꯕꯜ
ꯅꯣꯏꯒꯤ ꯃꯦꯡꯒꯣꯗꯣ ꯌꯥꯝ ꯍꯥꯎꯕꯅꯦ ꯆꯦꯡ
ꯑꯁ ꯃꯦꯡꯒꯣꯗꯣ
ꯎꯝ
ꯎꯝ ꯑꯩꯈꯛ ꯉꯁꯤ ꯒꯦꯝ ꯚꯤꯂꯦꯖꯇꯗꯗꯤ ꯂꯩꯔꯗꯤ ꯑꯃꯨꯛ ꯄꯨꯔꯛꯀꯦ
ꯑꯣ ꯃꯨꯟꯕꯁꯨꯨꯄꯨꯔꯥ ꯑꯣ ꯃꯨꯟꯗ꯭ꯔꯁꯨ ꯎꯝ ꯃꯨꯟꯗ꯭ꯔꯁꯨ ꯄꯨꯔꯥꯛ ꯑꯣ ꯏꯁ ꯅꯨꯡꯗꯥꯡꯁꯨ ꯑꯃꯨꯛ ꯕꯣꯜ ꯂꯩꯌꯦꯅ
ꯌꯥꯎꯔꯝꯂꯣꯏꯗ ꯃꯣꯏꯁꯦ ꯌꯥꯝꯕꯗꯤ ꯌꯥꯝꯗꯕꯅꯦ ꯉꯁꯤ ꯆꯍꯤꯁꯦ
ꯑꯝ
ꯑꯟꯑꯣꯗꯤꯕꯜ
ꯍꯟꯗꯛ ꯃꯦꯡꯒꯣ ꯆꯥꯕ ꯄꯥꯛ ꯐꯪꯗꯦꯍꯦ ꯅꯪꯁꯨ ꯄꯨꯔꯛꯇꯦ ꯂꯥꯁꯇ ꯏꯌꯥꯔꯗꯤ ꯌꯥꯝ ꯆꯥꯏꯌꯦꯅꯥ ꯅꯤꯗꯥ ꯅꯪꯕꯨꯁꯨ ꯄꯥꯎ ꯐꯥꯎꯅꯗꯕ ꯀꯨꯏꯔꯦ ꯑꯗꯨ ꯅꯨꯄꯥꯗꯣ ꯅꯨꯡꯉꯥꯏꯔꯕ꯭ꯔꯣ
ꯃꯥꯁꯦꯂꯣꯏ ꯃꯥꯗ
ꯑ
ꯅꯨꯄꯤ ꯑꯃ ꯀꯣꯏꯕ
ꯑ ꯄꯒꯤꯖꯤꯅꯤ ꯌꯥꯅꯦꯗ
ꯋꯥ
ꯃꯁꯥꯛꯕꯨꯗꯤ ꯈꯪꯉꯦ ꯍꯣꯏ ꯑꯗꯣ ꯑꯉꯥꯡ ꯑꯣꯏꯕꯅꯤꯗ ꯈ꯭ꯋꯥꯏꯗꯒꯤꯗꯤ
ꯃꯁꯛ ꯈꯪꯅꯗꯤ ꯐꯣꯇꯣ ꯊꯥꯔꯛꯑꯣꯅꯤ
ꯑꯣꯇꯣꯗꯤ ꯂꯩꯇꯦ ꯑꯩꯉꯣꯟꯗꯗꯤ ꯃꯁꯥꯄꯨꯗꯤ ꯈꯪꯉꯦ ꯖꯤꯄꯤꯗ ꯇꯝꯕꯅꯦ ꯑꯩꯈꯣꯏ ꯑꯩꯈꯣꯏ ꯐꯤꯞ ꯁꯦꯃꯤꯁꯇꯔ ꯀꯥꯕ ꯃꯇꯝꯗ ꯃꯣꯏ ꯐꯥꯔꯁ ꯑꯗꯨꯃꯥꯏꯅ ꯇꯥꯎꯕ ꯃꯥꯜꯂꯦ
ꯃꯤ ꯀꯩ ꯇ ꯍꯣꯏ
ꯃꯥꯒꯤ ꯃꯤꯡꯁꯨ ꯀꯥꯎꯈ꯭ꯔꯦꯗꯥꯏꯗꯤ ꯑꯃꯨꯛ ꯈꯥꯡꯔꯒ ꯍꯥꯏꯕꯤꯒꯦ ꯆꯤꯜꯂꯟ ꯍꯥꯏꯅꯦ ꯑꯩꯣꯏ ꯂꯥꯂꯣꯡ ꯈꯣꯏꯗꯣ ꯈꯥꯡꯔꯝꯅꯤ ꯏ ꯃꯣ
ꯑꯣ
ꯂꯣꯠ ꯃꯥꯏ ꯑꯣꯏꯕꯅꯦ ꯑꯗꯨ
ꯖꯅ ꯀ ꯀꯅꯦ ꯍꯥꯏꯗꯣ
ꯑ ꯑꯗꯨꯒ ꯆꯦ ꯒꯤꯇꯤꯌꯥꯗꯣ ꯈꯪꯉꯦꯅ ꯃꯦꯆꯦꯠ ꯂꯨꯝ ꯈꯣꯏ ꯆꯠꯃꯤꯟꯅꯕꯗꯣ ꯇꯤꯌꯦꯒꯤꯗꯣ
ꯍꯪꯗꯦ
ꯈꯪꯗꯦ
ꯎꯝ
ꯑꯗꯨ ꯑꯗꯨ ꯃꯥꯒꯤ ꯅꯨꯄꯤ ꯁꯣꯠꯁꯤ ꯂꯣꯟꯅꯤ ꯍꯗꯒꯤꯅꯦ
ꯃꯖꯠ ꯂꯝꯂꯤ
ꯃꯤꯖꯩꯂꯣꯡꯗꯤ ꯍꯣꯏ ꯍꯨꯟꯒꯤꯅꯤ ꯑꯦꯁ ꯍꯩꯗꯕ꯭ꯔꯣꯅꯦ ꯅꯣꯏ ꯅꯣꯏ ꯑꯩꯉꯣꯟꯗ
ꯍꯥꯏꯗꯤ ꯃꯥꯗꯤ ꯑꯗꯨꯝ ꯂꯣꯠꯄꯅꯤ
ꯑꯩꯈꯣꯏ ꯏꯅꯥꯎꯅꯨꯄꯤꯒꯤ ꯏꯅꯥꯎ ꯅꯨꯨꯄꯤꯒ ꯇꯤꯟ ꯃꯅꯦ ꯃꯆꯦꯂꯣꯡꯒꯤ ꯅꯨꯄꯤꯗꯣ ꯃꯔꯛ ꯃꯔꯛꯇ ꯎꯟꯅꯅꯕ ꯆꯠꯄ ꯃꯥꯜꯂꯦ ꯑꯁꯤꯗꯁꯨ ꯂꯥꯏꯕꯗꯣ ꯃꯣꯏ ꯑꯅꯤꯗꯣ
ꯀꯥꯏꯗ ꯂꯩꯌꯦ ꯃꯥꯗꯅꯣ
ꯑꯁꯤ ꯏꯝꯐꯥꯜꯗ ꯂꯩꯝꯅꯦ ꯅꯅꯤꯠ ꯑꯦꯛꯖꯥꯝ ꯊꯥꯑꯕꯅꯦ ꯃꯥꯁꯨ
ꯁꯛ ꯍꯥꯏ ꯍꯥꯏꯗꯦ ꯅꯨꯃꯤꯠꯂꯗꯤ
ꯍꯈꯣꯏ ꯁꯤ ꯑꯦꯟ ꯁꯤ ꯁꯤꯒꯤ ꯃꯤꯅꯦꯗ ꯃ꯭ꯌꯨꯖꯤꯠꯂꯨꯝꯒꯤꯗꯤ ꯃ꯭ꯌꯨꯖꯥ ꯥꯡꯒꯤꯗꯤ
ꯅꯦ ꯂꯤꯂ ꯅꯪꯗꯤ ꯈꯪꯦꯖ ꯪꯒꯤꯗꯤ
ꯎꯝꯃꯤꯖ ꯂꯅꯦ ꯁꯤꯒꯨꯝꯕ ꯋꯥꯗꯣ ꯍꯥꯏꯅꯤꯡꯉꯥꯏ ꯃꯥꯟꯗꯦꯗ
ꯊꯝꯃꯤꯂꯣ ꯕ
ꯂꯣꯠ꯭ꯔꯒ ꯑꯁ ꯅꯨꯄꯤ ꯌꯥꯝ ꯇꯥꯎꯕꯅꯦꯀꯣ ꯃꯥꯗꯣ
ꯑꯝ
ꯕꯩꯕꯦꯜꯒꯤ ꯋꯥꯗꯤ ꯌꯥꯝ ꯆꯠꯄꯅꯦ ꯇꯜꯂꯦꯛꯌꯨ ꯑꯗꯨ ꯑꯣꯏꯔꯁꯨ ꯕꯧ ꯂꯛꯑꯒꯅꯨ ꯍꯥꯏꯕꯗꯣ
ꯅꯨꯄꯤ ꯌꯥꯝ ꯄꯥꯎ ꯐꯥꯎꯅꯕꯅꯦ ꯃꯥꯗꯣ
ꯍꯣꯏ ꯍꯣꯏ ꯆꯨꯝꯃꯤ
ꯅꯨꯄꯤ ꯈꯪꯅꯛꯑꯕ ꯃꯤ ꯌꯥꯝꯌꯥꯝꯕꯅꯦ ꯑꯣ ꯐ ꯍꯧꯖꯤꯂꯨꯝꯒꯤ ꯅꯨꯄꯤ ꯑꯩꯈꯣꯏꯒꯤ ꯕꯦꯆ ꯑꯣꯏꯔꯕꯝꯅꯤꯗ ꯑ ꯖꯥ ꯅꯪꯒꯤ ꯅꯨꯄꯤꯗꯨꯁꯨ
ꯐꯖꯕ꯭ꯔꯥ ꯃꯩꯖꯤꯠꯂꯪ ꯅꯨꯄꯤꯗ
ꯑꯦ ꯍꯣꯏ ꯌꯥꯝ ꯊꯤꯕꯁꯨ ꯅꯠꯇꯦ ꯌꯥꯝ ꯐꯖꯕꯁꯨ ꯅꯠꯇꯦ ꯑꯗꯨꯝ ꯍꯣꯏ ꯐꯖꯣꯏ ꯍꯥꯏꯕ ꯇꯥꯔꯦꯗ ꯍꯧꯖꯤꯛ ꯑꯩꯒꯤ ꯅꯨꯄꯤꯗꯨꯗꯤ ꯑꯩꯈꯣꯏ ꯑꯗꯨꯝ ꯈꯪꯅꯌꯦꯗ ꯆꯔ ꯆꯞ ꯆꯞ ꯃꯥꯟꯅꯕꯅꯦ ꯅꯥ ꯈꯨꯟꯁꯨ ꯃꯥꯟꯅꯩꯑꯦ
ꯃꯃꯥ ꯃꯄꯥ ꯅꯣꯏ ꯈꯪꯂꯝꯒꯅꯤ ꯄꯨꯖꯤꯔꯅꯤ
ꯃꯦꯖꯦꯂꯣꯡ ꯈꯣꯏꯗꯣ ꯈꯥꯡꯕ ꯃꯥꯜꯂꯦ ꯅꯨꯄꯤ ꯈꯣꯏꯁꯨ ꯅꯨꯄꯥ ꯈꯣꯏꯁꯨ ꯆꯍꯤ ꯑꯣꯝꯕ ꯍꯦꯜꯂꯦ ꯍꯥꯏꯌꯦ ꯆꯍꯤ ꯑꯅꯤ ꯑꯅꯤꯗꯤ ꯁꯨꯗꯕ ꯃꯥꯜꯂꯦ
ꯑꯣ ꯀꯌꯥꯝ ꯀꯨꯏꯔꯦ ꯃꯕꯥꯅꯤꯗꯣ
ꯑ ꯍꯥꯏꯗꯨꯗꯤ ꯍꯧꯖꯤꯛ ꯆꯍꯤ ꯑꯃꯗꯤ ꯍꯦꯟꯕ ꯃꯥꯜꯂꯦꯅ
ꯐꯖꯅ ꯂꯣꯏꯔꯦ ꯍꯦ ꯃꯥꯗꯤ
ꯎꯝ ꯑꯩꯈꯣꯏꯁꯨ ꯗꯤꯁ ꯌꯌꯥꯔ ꯈ꯭ꯔꯤꯁꯃꯥꯁꯇꯒꯤ ꯈꯪꯕꯅꯦ
ꯑꯥ
ꯃꯥꯗꯣ ꯐꯖꯅ ꯂꯣꯛꯄ ꯃꯥꯜꯂꯦ ꯃꯣꯏ ꯑꯅꯤꯗꯣ
ꯎꯝ ꯀꯅꯥꯅ ꯍꯅ ꯍꯥꯏꯕ
ꯍꯣꯏ ꯑꯩꯈꯣꯏꯅ ꯑꯗꯨꯝ ꯈꯪꯕꯅꯦꯕ ꯈꯪꯕꯅꯤꯗ ꯃꯣꯏꯒꯤ ꯑꯣ ꯀꯔꯤꯅ
ꯍꯥꯟꯅ ꯍꯥꯏꯕ꯭ꯔꯥ ꯅꯠꯇ꯭ꯔꯒ ꯖꯨꯟ ꯍꯥꯏꯕ꯭ꯔꯥ ꯃꯥꯒꯤ ꯃꯤꯡꯗꯣ
ꯀꯔꯤꯔꯣ ꯃꯖꯤꯠꯂꯣꯝꯒꯤ ꯅꯨꯄꯤꯒꯤ ꯃꯤꯡꯅ
ꯎꯝ
ꯂ ꯂ ꯂꯩ ꯂꯤ
ꯑꯣꯏꯔꯕꯨ ꯂ ꯂ ꯂꯗ ꯀꯅꯥꯅ ꯄ꯭ꯔꯄꯣꯁ ꯇꯧꯕ꯭ꯔꯥ
ꯃꯣꯏ ꯃꯣꯏ ꯑꯅꯤꯗꯣ ꯑꯩꯈꯣꯏ ꯕꯤ ꯕꯤ ꯑꯦꯁ ꯂꯩꯕꯗ ꯇꯨ ꯊꯥꯎꯖꯟ ꯇ꯭ꯋꯦꯟꯇꯤ ꯐꯣꯔꯗ ꯑꯩ ꯕꯤ ꯕꯤ ꯑꯦꯁ ꯂꯥꯏꯕ ꯃꯥꯜꯂꯦ ꯇ꯭ꯋꯦꯟꯇꯤ ꯊ꯭ꯔꯤꯗꯔ ꯇ꯭ꯋꯦꯟꯇꯤ ꯐꯣꯔꯗꯔ ꯃꯣꯏ ꯑꯅꯤꯗꯣ ꯑꯗꯨꯝ ꯈꯔ ꯃꯔꯤ ꯈꯔ ꯈꯔ ꯂꯥꯏꯕ ꯃꯥꯜꯂꯦ ꯑꯗꯨꯗꯒꯤ ꯑꯗꯣ ꯑꯩꯈꯣꯏ ꯄꯥꯁ ꯑꯣꯚꯔ ꯇ ꯊꯥꯎꯖꯟ ꯇ꯭ꯋꯦꯟꯇꯤ ꯐꯥꯏꯚꯇꯅꯦꯕ ꯄꯥꯁ ꯑꯣꯕꯔꯦꯒꯅꯨ ꯁꯤꯈ꯭ꯔꯦ ꯍꯥꯏꯕ꯭ꯔꯥ ꯄꯥꯁ ꯑꯣꯚꯔꯒꯤ ꯃꯃꯥꯡꯗꯅꯦ ꯍꯥꯏꯕ꯭ꯔꯥ ꯃꯣꯏ ꯑꯅꯤ ꯑꯗꯨꯃꯥꯏꯅ ꯇꯧꯕꯅꯦ ꯑꯩꯅ ꯇꯥꯕꯗꯤ ꯅꯨꯄꯤꯅ ꯈꯔ ꯍꯥꯟꯟꯅ ꯄꯥꯝꯕ ꯃꯥꯜꯂꯦ ꯤ ꯏꯉ ꯑꯁꯦꯡꯕꯗꯤ ꯈꯪꯗ ꯀꯣ ꯑꯩꯁꯨ ꯃꯤꯅ ꯅꯨꯄꯤꯅ ꯍꯥꯟꯅ ꯄꯥꯝꯕ ꯃꯥꯜꯂꯦꯅ ꯍꯥꯏꯕ ꯑꯩꯉꯣꯟꯗ ꯍꯥꯏꯕ ꯃꯤꯗꯨꯅꯁꯨ
ꯑꯩꯗꯤ ꯁꯦꯡꯕꯗꯤ ꯈꯪꯗꯦ ꯑꯩꯁꯨ
ꯅꯦꯇꯥ ꯉꯥꯟꯗꯤ ꯑꯩꯈꯣꯏꯗꯁꯨ ꯑꯝꯇ ꯍꯥꯏꯔꯝꯗꯦ
ꯍꯧꯒꯅꯦ ꯑꯗꯨ ꯅꯨꯄꯥꯗꯣ ꯐꯖꯥꯅ
ꯅꯨꯄꯤꯁꯤꯡꯁꯨ ꯄꯥꯝꯕ ꯃꯥꯜꯂꯦ ꯔꯃꯣꯏꯕ
ꯎꯝ
ꯂ ꯆꯥꯕ ꯍꯥꯎꯔꯅꯤ ꯃꯥꯗꯣ꯫
ꯍꯦꯍꯥ
ꯄꯩꯁꯥ ꯑꯃ ꯊꯔꯑꯣ ꯍꯥꯏꯌꯣ꯫
ꯉꯔꯥꯡ ꯉꯔꯥꯡ ꯆꯠꯀꯦ ꯃꯣꯏ꯫
ꯃ꯭ꯌꯨꯖꯥꯅ ꯃꯌꯨꯖꯦꯂꯝꯒꯤꯁꯦ ꯇꯥꯁ ꯌꯥꯝ ꯅ ꯅꯤꯡꯕ ꯋꯥꯅꯤꯗ ꯑꯩꯒꯤ ꯃꯤꯠ ꯎꯕ ꯅꯤꯡꯖ ꯅꯪꯒꯤ ꯎꯋꯦꯅ ꯅꯥꯍꯟꯒꯤꯁꯤ ꯀꯥ ꯁꯝꯕꯗ ꯃꯥ
ꯑꯥ꯫ ꯀꯞ꯭ꯄꯔꯒ ꯂꯩꯕꯗꯨ꯫
ꯎꯝ ꯃꯥꯅ ꯌꯦꯡꯉꯥꯛꯄ ꯃꯇꯝꯗꯗꯤ ꯅꯖꯥ ꯅꯪ ꯇꯤꯡꯂꯨꯏ ꯀ ꯍꯥꯏꯕꯗꯣ꯫
ꯍꯦ
ꯎꯝ ꯉꯥꯌꯨꯝ ꯍꯥꯏꯗꯤꯂ ꯑꯩꯈꯣꯏꯒ ꯆꯠꯃꯤꯟꯅꯕꯗꯣꯒꯤꯇꯤꯌꯥ ꯑꯩꯈꯣꯏꯁꯨ ꯃꯃꯥꯡꯒꯤ ꯄꯣ ꯃꯦꯝꯗ ꯀꯥꯎꯈ꯭ꯔꯕꯗꯨꯒꯤ
ꯍꯥꯥ
ꯖꯥ ꯅꯪꯉꯦ ꯅꯨꯄꯤꯕꯨꯅꯤ ꯍꯥꯏꯕꯅꯤꯗ꯫ ꯀꯥꯑꯣꯈ꯭ꯔꯕ꯫ ꯖ ꯅꯪꯗꯣ ꯃꯥ ꯑꯗꯣ ꯐꯣꯟꯁꯨ ꯐꯖꯅ ꯄꯥꯏꯗꯕ ꯃꯥꯜꯂꯦꯅ꯫
ꯍꯣꯏ ꯐꯣꯟ ꯃꯥꯡꯈ꯭ꯔꯕꯅꯦ ꯑꯇꯩ ꯗꯤ ꯑꯦꯝ ꯒ꯭ꯔꯥꯎꯟꯗꯒꯤ꯫
ꯑ ꯍꯪꯉꯦ ꯑꯗꯨ ꯅꯨꯃꯤꯠꯇꯣ ꯑꯩꯈꯣꯏꯔꯣꯝꯗ ꯀꯣꯏꯕ ꯂꯥꯛꯑꯦ ꯃꯥꯗꯣ ꯑꯩꯒꯤ ꯐꯣꯟ ꯃꯥꯡꯈ꯭ꯔꯦꯅ꯫
ꯑꯩꯈꯣꯏ ꯕꯣꯜ ꯁꯥꯟꯅꯕ ꯃꯇꯝꯗ ꯑꯩꯈ ꯇꯔꯞ ꯆꯥꯕ ꯅꯨꯄꯥꯅꯔꯥ ꯈꯪꯗꯦ ꯍꯨꯔꯥꯜꯂꯒ ꯆꯦꯟꯈꯔꯦ꯫
ꯅꯣꯏ ꯎꯕ꯭ꯔꯅ ꯆꯦꯟꯕꯗꯣ꯫
ꯑꯣ ꯏꯕꯕ ꯑꯥꯏ ꯐꯣꯟ ꯐꯤꯞꯇꯤꯟꯒ ꯒꯥꯔꯤ ꯆꯠꯄꯤ ꯏꯁꯃꯥꯔꯠ ꯀꯥꯔꯗ ꯂꯣꯏ ꯌꯥꯎꯔꯒ ꯕꯦꯒ ꯄꯨꯂꯞ ꯍꯨꯔꯥꯜꯂꯒ ꯆꯠꯂꯦ꯫
ꯅꯣꯏ ꯎꯔꯗꯤ꯫ ꯇꯥꯎꯕ ꯌꯥꯔ ꯃꯥꯕꯨ꯫
ꯎꯗꯕꯒꯤꯅꯦ ꯑꯩꯈꯣꯏ ꯕꯥꯜ ꯁꯥꯟꯅꯕ ꯃꯇꯝꯗ ꯃꯣꯏ ꯃꯥꯅ ꯆꯪꯉꯒ ꯂꯧꯕ ꯃꯥꯜꯂꯦ꯫ ꯑꯁ ꯐꯔꯦ ꯑꯗꯨꯗꯤ ꯑꯩ ꯍꯣꯔꯦꯟ ꯑꯃꯨꯛ ꯇꯧꯔꯒꯦ ꯊꯕꯛ ꯑꯃꯥ ꯆꯠꯀꯦ